ꯇꯥꯕ꯭ꯔꯣ
ꯍꯣ
ꯀꯩꯅꯣ ꯌꯥꯝ ꯋꯥꯕ ꯃꯥꯜꯂꯦ ꯁꯣꯝꯁꯤꯕꯨ ꯌꯥꯝ ꯋꯥꯈ꯭ꯔꯕꯣ
ꯁꯣꯝꯁꯤ ꯀꯅꯥ ꯑꯣꯏꯕꯤꯔꯒꯦ
ꯁꯣꯝꯁꯦ ꯑꯥꯅꯧꯕꯅꯦ ꯈꯪꯉꯔꯣꯏꯗ ꯅꯪ
ꯁꯦ ꯑꯩ ꯍꯟꯗꯛꯁꯦ ꯊꯕꯛꯇꯤ ꯀꯤꯌꯥꯝ ꯆꯤꯟꯕ ꯅꯨꯄꯤꯅ ꯅꯨꯄꯤꯅꯦ ꯁꯣꯝ ꯀꯣꯜ ꯇꯧꯕꯤꯔꯤꯁꯤꯕꯨ ꯀ꯭ꯔꯤ ꯃꯔꯝ ꯂꯩꯔꯒꯦ
ꯑꯣ ꯑꯩ ꯑꯩꯁꯦ ꯄꯨꯡꯊꯤ ꯊꯤꯔꯒ ꯅꯪ ꯊꯦꯡꯅꯕꯅꯦ
ꯁꯨꯝꯕꯨ ꯑꯩ ꯁꯛ ꯈꯪꯒꯗ꯭ꯔꯣ
ꯈꯪꯉꯦꯗ ꯑꯩꯅ ꯄꯥꯟꯈ꯭ꯔꯕ ꯆꯍꯤ ꯀꯨꯟꯊ꯭ꯔꯥ ꯁꯨꯔꯦꯗ ꯅꯪꯉꯣꯟꯗ
ꯑꯩꯗꯤ ꯆꯤ ꯇꯔꯥꯃꯉꯥ ꯃꯉꯥ ꯉꯛꯇ ꯑꯣꯏꯔꯤꯌꯦ
ꯑꯗꯨ ꯅꯪ ꯑꯗꯨ ꯅꯪ ꯂꯩꯅꯤ ꯍꯥꯏꯅ ꯈꯟꯈ꯭ꯔꯥꯕ ꯑꯩꯁꯦ ꯑꯩꯒꯤ ꯊꯃꯣꯏꯗ
ꯑꯥ
ꯑꯗꯣ ꯁꯣꯝ ꯁꯤꯕꯣ ꯑꯌꯨꯛꯀꯤ ꯆꯥꯛ ꯆꯥꯔꯕꯣ
ꯎꯝ ꯈꯔ ꯂꯩꯔꯒ ꯀꯨꯀꯔ ꯀꯥꯝꯕꯒꯤ ꯃꯈꯣꯟ ꯇꯥꯔꯛ
ꯍꯟꯊꯩꯑꯦꯍꯦ ꯀꯃꯥꯏꯅꯔꯣ
ꯌꯥꯏ ꯌꯥꯏ ꯑꯩ ꯀꯩꯅꯣꯗ ꯂꯩꯕꯅꯦ ꯀꯥꯗ ꯂꯩꯗꯤ ꯂꯩꯕꯅꯦ
ꯑꯁ ꯈꯪꯉꯦꯍꯦ ꯑꯩꯁꯨ ꯐꯥꯒꯤ ꯇꯧꯕꯅꯤꯗ ꯀꯔꯤ ꯃꯊꯦꯜ ꯊꯣꯡꯒꯦ
ꯃꯊꯦꯜꯁꯤ ꯎꯝ ꯑꯁ ꯈꯪꯗ꯭ꯔꯦ ꯇꯣꯃꯦꯇꯣꯒ ꯑꯂꯨ
ꯑꯁ ꯈꯥꯃꯦꯟ ꯍꯥꯏꯌꯣ ꯈꯥꯃꯦꯟ
ꯑꯣ ꯆꯥ ꯅꯣꯏ ꯂꯣꯟꯗꯗꯤ ꯈꯥꯃꯦꯟ ꯍꯥꯏꯅꯕ꯭ꯔꯥ
ꯍꯣꯏ
ꯑꯣ
ꯅꯣꯏ ꯂꯣꯟꯗꯗꯤ ꯈꯥꯃꯦꯟ ꯍꯥꯏꯅꯗꯦ
ꯑꯣꯍꯣ ꯑꯗꯨ ꯁꯣꯝꯁꯤꯕꯨ ꯉꯁꯤꯗꯤ ꯀꯩ ꯀꯩ ꯇꯥꯎꯒꯦ ꯍꯥꯏꯅ ꯈꯜꯂꯤꯕ꯭ꯔꯣ
ꯁꯤꯑꯦ ꯑꯣꯐꯤꯁꯇ ꯊꯕꯛ ꯑꯗꯨꯝ ꯇꯧꯔꯒꯦ ꯑꯗꯨꯒ
ꯑꯁ
ꯑꯉꯥꯡꯁꯤꯡꯒꯤ ꯀꯩꯅꯣ ꯑꯗꯨꯝ ꯊꯥꯕꯤꯔꯒꯦ ꯑꯦꯁꯥꯏꯟꯃꯦꯟ ꯊꯕꯛ ꯑꯃꯒꯨꯝꯕ
ꯅꯩꯔꯦ ꯅꯦꯍꯦ ꯁꯣꯝꯁꯤꯗꯤ
ꯎꯝ ꯅꯩꯔꯦ ꯅꯩꯔꯦ ꯎꯝ ꯍꯥ ꯍꯥ ꯅꯪꯗꯤ
ꯑꯗꯨ ꯅꯪꯗꯤ ꯆꯥꯛ ꯑꯦꯟꯁꯥꯡ ꯊꯣꯡꯕ ꯍꯩꯕ꯭ꯔꯣ
ꯀꯨꯀꯔ ꯀꯥꯝꯂꯛꯀꯅꯤ ꯇꯥꯎꯀꯣ
ꯑꯣ
ꯆꯥꯛ ꯏꯟꯁꯥꯡ ꯊꯣꯡꯕ ꯍꯩꯇ꯭ꯔꯥ ꯗꯣ
ꯑꯁ ꯑꯗꯨꯗꯤ ꯍꯥ ꯑꯗꯨꯗꯤ ꯂꯣꯏꯅꯃꯛ ꯍꯩꯒꯅꯤꯅ ꯑꯗꯨ ꯃꯩꯒꯨꯝꯕ ꯇꯧꯔꯒ ꯎ ꯁꯤꯡꯒ ꯃꯩ ꯇꯧꯔꯒ ꯆꯥꯛ ꯌꯦꯟꯁꯥꯡ ꯊꯥꯏꯅꯒꯤ ꯑꯍꯟ ꯈꯣꯏꯅ ꯊꯪꯕꯒꯤ ꯃꯇꯧ ꯑꯣꯏꯅ ꯍꯩꯕ꯭ꯔꯣ ꯍꯥꯏꯕꯅꯤꯗ
ꯎꯝ ꯑꯩꯗꯤ ꯁꯟꯁꯥꯒꯨꯝꯕ ꯑꯣꯛꯁꯥꯒꯨꯝꯕ ꯊꯣꯡꯕꯁꯦ ꯑꯥ ꯂꯩꯄꯥꯛꯇꯩ ꯆꯐꯨꯗ ꯊꯣꯡꯕꯅꯦ
ꯑꯣ ꯑꯣ ꯍꯧꯖꯤꯛꯀꯥꯟꯁꯨ ꯑꯗꯨꯗ ꯑꯗꯨꯝ ꯊꯣꯡꯔꯤꯕ꯭ꯔꯣ ꯁꯣꯝꯁꯤꯕꯨ
ꯑꯥ ꯍꯟꯗꯛꯇꯤ ꯃꯇꯝꯁꯦ ꯅꯧꯈ꯭ꯔꯝꯅꯤꯅ ꯑꯗꯨꯝ ꯂꯤꯅ ꯇꯧꯔꯁꯨ ꯌꯥꯗꯦꯅꯦ
ꯑꯥ ꯑꯗꯨꯅꯦ ꯁꯝꯕ ꯊꯕꯛ ꯑꯣꯏꯅ ꯇꯥꯎꯕ ꯇꯥꯔꯦꯅꯀꯣ
ꯑꯗꯨꯕꯨ ꯃꯔꯛ ꯃꯔꯛꯇ ꯑꯗꯨꯝ ꯊꯣꯡꯉꯦ
ꯑꯗꯨ ꯑꯗꯨ ꯊꯣꯡꯕ ꯍꯩꯔꯗꯤ ꯌꯥꯝ ꯅꯨꯡꯉꯥꯏꯅꯤꯗ
ꯎꯝ ꯑꯩ ꯊꯣꯡꯕꯗꯨꯀꯣ
ꯑꯥ
ꯑꯩꯒꯤ ꯈꯨꯠꯇꯨ ꯌꯥꯝ ꯂꯦꯡꯉꯦꯕ ꯌꯥꯝ ꯍꯩꯕꯩ
ꯑꯦ ꯑꯁ ꯅꯩꯔꯦꯅꯦ ꯍꯦꯂꯤꯁ ꯇꯨꯗꯤ ꯁꯣꯝꯁꯤꯅ
ꯗꯨꯝ ꯈꯨꯠ ꯂꯦꯡꯗ꯭ꯔꯗꯤ ꯆꯥꯛ ꯌꯦꯟꯁꯥꯡꯁꯤ ꯍꯥꯎꯇꯦ ꯍꯥꯎꯇꯦꯅ ꯈꯨꯠ ꯂꯦꯡꯉꯒ ꯍꯥꯎꯕꯅꯦꯕ
ꯑꯗꯨꯅꯦ ꯑꯗꯨꯅꯦ ꯍꯩꯃꯜꯂꯦ ꯍꯩꯃꯜꯂꯦ ꯅꯪꯁꯦ
ꯎꯝ ꯁꯣꯝꯗꯤ ꯊꯣꯡꯕꯗꯤ ꯍꯩꯕ꯭ꯔꯣ
ꯍꯩꯗꯕ ꯊꯕꯛ ꯂꯩꯇꯦ ꯑꯩꯗꯤ
ꯎꯝ ꯍꯩꯇꯕ ꯑꯃ ꯉꯛꯇ ꯍꯥꯏꯔꯧꯅꯦ ꯈꯜꯂꯒ ꯀꯔꯤ ꯍꯩꯇꯦ
ꯂꯩꯇ꯭ꯔꯦ
ꯂꯩꯇ꯭ꯔꯦꯗꯤ ꯂꯩꯇꯦ ꯌꯦ
ꯑꯩꯅꯀꯣ ꯁꯪꯁꯥꯔꯁꯤꯗ ꯍꯤꯡꯉꯒ ꯍꯩꯗꯕ ꯊꯕꯛ ꯂꯩꯇꯦ
ꯎꯝ
ꯍꯥꯥ ꯍꯥ
ꯌꯥꯏ ꯌꯥꯏ ꯑꯗꯨ ꯑꯥ ꯀꯩꯅꯣꯗꯤ ꯑꯥ ꯂꯥꯏꯔꯤꯛ ꯀꯨꯝꯕ ꯀꯩꯅꯣꯒꯨꯝꯕꯗꯤ ꯍꯣꯠꯅꯔꯤꯕꯣ ꯅꯠꯇ꯭ꯔꯒ ꯂꯣꯏꯔꯕꯣ
ꯍꯣꯏ ꯍꯣꯠꯅꯔꯤꯌꯦ
ꯊꯕꯛꯇꯨ ꯂꯣꯏꯅ ꯀꯟꯅ ꯀꯟꯅ ꯍꯣꯠꯅꯁꯤꯀꯣ ꯑꯃꯗꯨꯁꯨ ꯍꯣꯏ ꯏꯕꯥꯅꯤꯁꯨ ꯅꯪꯁꯨ ꯍꯣꯠꯅꯧꯋꯣ ꯎꯝ ꯑꯩ ꯀꯨꯀꯔꯗꯨ ꯀꯥꯝꯒꯗꯧꯔꯦ ꯍ ꯑ ꯍꯦꯟꯕ ꯇꯥꯔꯦ ꯑꯗꯨꯒꯤ ꯃꯇꯨꯡ ꯇꯥꯎ ꯇꯥꯎ ꯇꯥꯗ꯭ꯔ ꯐꯖꯅ ꯇꯥꯎ ꯑꯩ ꯀꯥꯗ ꯂꯩꯕꯅꯦꯗ ꯂꯩꯕꯖꯤ ꯑꯥ ꯀꯩꯅꯣꯗ
ꯎꯝ ꯑꯗꯨ ꯑꯗꯨ ꯑꯥ ꯍꯌꯦꯡꯋꯥꯏꯗꯤ ꯅꯪ ꯀꯔꯤ ꯊꯥꯍꯧꯒꯦ ꯍꯥꯏꯅ ꯈꯟꯕ꯭ꯔꯣ
ꯑ
ꯍꯌꯦꯡꯋꯥꯏꯗꯤ ꯅꯪ ꯒ꯭ꯔꯤ ꯇꯥꯎꯒꯦ ꯍꯥꯏꯅ ꯈꯟꯕ꯭ꯔꯣ
ꯍꯌꯦꯡꯋꯥꯏꯁꯤ ꯀ꯭ꯔꯤ ꯇꯧꯅꯤ ꯗꯨꯝ ꯃꯣꯖꯥ ꯇꯧꯔ ꯂꯩꯕ ꯇꯥꯔꯦꯅꯦ ꯗꯣ
ꯑꯗꯣ ꯑꯩꯅ ꯍꯥꯏꯒꯦ ꯅꯪ ꯍꯧꯖꯤꯛ ꯂꯩꯔꯤꯁꯦ ꯌꯨꯝ ꯚꯔꯥꯗꯔꯣ ꯅꯠꯇ꯭ꯔꯗꯤ ꯏꯔꯨꯞ ꯅꯨꯄꯥꯒꯤꯗꯔꯣ
ꯑꯥ ꯃꯔꯨꯞꯁꯤꯡꯒꯤꯗꯅꯤꯗ ꯍꯥꯟꯅ ꯑꯩꯅ ꯀꯥ ꯇꯝ ꯇꯝꯃꯤꯟꯅꯥꯕ ꯈꯣꯏꯀꯣ
ꯑꯗꯨ ꯅꯪꯒꯤ ꯏꯔꯨꯞꯇꯤ ꯀꯗꯥꯏ ꯆꯠꯈ꯭ꯔꯦ
ꯃꯣꯏ ꯌꯨꯝ ꯍꯟꯈ꯭ꯔꯦ ꯖꯤꯛꯇꯤ ꯃꯣꯏꯁꯨ ꯁꯨꯇꯤꯒꯤ ꯑꯁꯥꯕꯒꯤ ꯁꯨꯇꯤ ꯐꯪꯕꯒꯤ
ꯑꯣ ꯑꯣ ꯑꯣ ꯑꯁꯥꯕꯒꯤ ꯑꯗꯨꯗꯤ ꯅꯊꯟꯗ ꯂꯩꯔꯤ
ꯑꯥ ꯏꯆꯟꯅꯨꯄꯤ ꯈꯣꯏꯁꯨ ꯂꯩꯗ ꯑꯗꯨꯝ ꯏꯆꯟꯅꯨꯄꯤ ꯍꯥꯏꯕꯗꯤ ꯃꯣꯏ ꯅꯥꯍꯟ ꯃꯣꯏꯗꯤ ꯀꯩꯅꯣꯅꯦꯕ ꯑꯉꯥꯡꯅꯦꯕꯀꯣ
ꯑꯣ ꯆꯍꯤ ꯒ꯭ꯌꯥ ꯒ꯭ꯌꯥꯔꯣ ꯇꯔꯥ
ꯑꯩꯠ ꯑ ꯒ꯭ꯔꯦꯖꯨꯌꯦꯁꯟ ꯀꯥꯕ ꯍꯧꯔꯦꯗ ꯀꯗꯥꯏ ꯆꯍꯤ ꯇꯔꯥꯅꯣ
ꯑꯣ ꯑꯗꯨꯗꯤ ꯅꯣꯏ ꯃꯤ ꯀꯌꯥ ꯂꯩꯒꯦ ꯄꯨꯂꯞ
ꯈꯣꯏ ꯃꯤ ꯑꯍꯨꯝ ꯂꯩꯌꯦ
ꯑꯗꯨ ꯃꯣꯏꯗꯤ ꯊꯣꯡꯗꯔꯦ ꯅꯪꯅ ꯊꯣꯡꯈ꯭ꯔꯦ
ꯑꯩ ꯉꯁꯥꯏ ꯍꯥꯏꯔꯦ ꯈꯨꯠ ꯂꯦꯡꯉꯦꯕ
ꯑ ꯑ ꯑꯁ ꯑꯗꯨ ꯑꯣꯏꯔꯁꯨ ꯃꯤꯅ ꯊꯣꯡꯕꯁꯨ ꯆꯥꯅꯤꯡꯉꯦꯅ ꯑꯃꯔꯛꯇꯗꯤ
ꯎꯝꯍꯨꯝ ꯆꯥꯅꯤꯡꯗꯦ ꯑꯩꯗꯤ
ꯑꯁ ꯅꯩꯔꯦꯍꯦ ꯅꯪꯒꯤꯖꯤꯅ ꯍꯦꯟꯅ
ꯐꯥꯒꯤ ꯇꯧꯕꯅꯦ ꯐꯥꯒꯤ ꯇꯧꯅꯦ ꯆꯥꯅꯤꯡꯉꯦꯗ
ꯑꯗꯨꯅꯦ ꯑꯩꯁꯨ ꯈꯪꯉꯦꯕ ꯑꯦꯈꯣꯏꯁꯦ ꯊꯣꯡꯕ ꯍꯩꯔ ꯁꯨ ꯃꯤꯅ ꯊꯣꯡꯕꯗꯨ ꯃꯔꯛꯇꯗꯤ ꯆꯥꯅꯤꯡꯉꯦꯅꯥ ꯅꯠꯇ꯭ꯔꯣ
ꯍꯣꯏ ꯍꯣꯏ ꯆꯨꯝꯃꯦ ꯆꯨꯝꯃꯦ
ꯑꯩꯗꯤ ꯆꯨꯝꯗꯕ ꯋꯥ ꯉꯥꯡꯗꯦꯀꯣ
ꯈꯪꯗ꯭ꯔꯦ ꯗꯨꯗꯤ ꯑꯩꯁꯨ ꯑꯃꯨꯛꯀ
ꯑꯗꯨ ꯅꯪꯒꯤꯗꯨ ꯀꯌꯥꯃꯨꯛꯁꯨ ꯀꯥꯝꯍꯟꯒꯦ ꯍꯥꯏꯕ꯭ꯔꯣ ꯆꯥꯛ ꯅꯠꯇ꯭ꯔꯣ
ꯑꯣꯏ
ꯀꯌꯥꯃꯨꯛꯁꯨ ꯀꯥꯝꯍꯟꯒꯦ ꯍꯥꯏꯕ꯭ꯔꯣ
ꯅꯪ ꯈ ꯅꯪ ꯈꯜꯂꯣꯅꯦ ꯀꯌꯥꯃꯨꯛ ꯀꯥꯝꯃꯒ ꯐꯒꯦꯔꯣ
ꯃꯔꯤꯒꯨꯝꯕ ꯀꯥꯝꯃꯗꯤ ꯌꯥꯔꯦ ꯑꯩꯈꯣꯏꯗꯤ ꯅꯣꯏꯒꯤꯗꯨꯏ ꯅꯪꯒꯤꯗꯨ ꯏꯁꯤꯡ ꯈꯔ ꯌꯥꯝꯕ ꯃꯥꯜꯂꯦ
ꯎꯍꯨꯝ
ꯌꯥꯝ ꯍꯩꯌꯦ ꯍꯥꯏꯕ ꯅꯠꯇ꯭ꯔꯣ
ꯍꯣꯏ ꯍꯣꯏ ꯆꯦꯡꯒꯤ ꯃꯇꯨꯡ ꯏꯟꯅ ꯏꯁꯤꯡꯗꯣ ꯍꯥꯞꯄꯅꯤꯅꯦ ꯑꯗꯣ ꯆꯦꯡꯗꯣ ꯑꯍꯥꯎꯕ ꯆꯦꯡ ꯂꯩꯌꯦ ꯍꯥꯎꯇꯕ ꯆꯦꯡ ꯂꯩꯌꯦ
ꯍꯣꯏ ꯅꯣꯏꯒꯤꯁꯦ ꯍꯥꯎꯗꯔꯦ
ꯍꯥꯎꯕꯗꯤ ꯍꯥꯎꯋꯦ ꯑꯗꯨꯝ ꯈꯔ ꯄꯤꯛꯑꯒꯀꯣ ꯎꯝ
ꯑꯗꯨ ꯅꯪꯅ ꯂꯩꯔꯤꯕ ꯃꯐꯝꯗꯨꯗ ꯈꯔ ꯀꯨꯏꯅ ꯂꯩꯒꯦ ꯍꯥꯏꯅ ꯈꯜꯂꯤꯕ꯭ꯔꯣ ꯅꯪ
ꯍꯣꯏ ꯊꯥ ꯑꯃꯥꯗꯤ ꯂꯩꯔꯒ ꯍꯟꯅꯤ ꯀꯨꯟꯃꯉꯥ ꯀꯨꯟꯇꯔꯨꯛꯇ ꯍꯟꯒꯅꯤ ꯑꯩꯒꯤ ꯃꯐꯝꯗ ꯑꯃꯨꯛ
ꯑꯣ ꯑꯣ ꯑꯣ ꯑꯣ ꯑꯣ ꯅꯪꯒꯤ ꯃꯐꯝꯗ ꯍꯜꯂꯗꯤ ꯆꯤꯜꯂꯅꯤꯅꯥꯀꯣ
ꯑꯩ ꯃꯍꯝꯗ ꯍꯜꯂꯗꯤ
ꯑꯗꯨꯅꯦ ꯄꯨꯟꯁꯤ ꯍꯥꯏꯕꯁꯤꯅꯦ ꯅꯠꯇ꯭ꯔꯥ ꯅꯨꯡꯉꯥꯏꯕ꯭ꯔꯣ ꯑꯉꯥꯡꯈꯣꯏꯒ ꯂꯩꯕꯁꯦ ꯅꯪ
ꯌꯥꯔꯦ ꯌꯥꯔꯦ ꯃꯨꯊꯠꯄ
ꯑꯗꯨ ꯅꯪꯁꯦ ꯑꯉꯥꯡꯈꯣꯏꯒ ꯂꯩꯃꯤꯟꯅꯕꯁꯦ ꯅꯨꯡꯉꯥꯏꯕ꯭ꯔꯣ
ꯍꯣꯏ ꯑꯥ ꯍꯣꯏ ꯑꯗꯨꯝ ꯃꯔꯛꯇ ꯋꯥꯁꯨ ꯋꯥꯥꯏ ꯀꯩꯅꯣ ꯇꯧꯕꯁꯨ ꯅꯨꯡꯉꯥꯏꯁꯨ ꯅꯨꯡꯉꯥꯏ
ꯑꯗꯨ ꯄꯨꯂꯞ ꯅꯣꯏꯁꯦ ꯑꯉꯥꯡ ꯀꯌꯥ ꯂꯩꯒꯦ
ꯑꯈꯣꯏꯒꯤꯁꯤ ꯍꯟꯗꯛ ꯅꯧꯅ ꯂꯤꯡꯈꯠꯄꯀꯣ ꯀꯩꯅꯣꯗꯣ ꯑ ꯑꯗꯨ ꯑꯥ ꯆꯥꯝꯃ ꯀꯨꯟ ꯀꯨꯟꯗꯤ ꯌꯧꯒꯦꯔꯣ
ꯑꯣ ꯌꯥꯝꯃꯦꯗ
ꯍꯣꯏ ꯑꯍꯥꯟꯕꯒꯤꯗꯤ ꯅꯨꯄꯥ ꯅꯨꯄꯤꯅꯦ ꯑꯍꯥꯟꯕꯒꯤꯗꯤ ꯑꯩꯗꯤ ꯑꯗꯨꯝ ꯌꯥꯝꯗꯤ ꯌꯥꯝꯃꯦꯅ ꯈꯜꯂꯦ ꯃꯣꯏꯒꯤ ꯑꯗꯨꯃꯥꯏꯅ ꯂꯥꯛꯄꯗ
ꯎꯝ ꯍꯣꯏ ꯅꯩꯔꯦꯅꯦ ꯁꯣꯝꯁꯤꯗꯤ
ꯎꯝ ꯑꯅꯧꯕ ꯍꯥꯡꯕꯒꯤ ꯑꯩꯅ ꯑꯗꯨꯝ ꯍꯤꯡꯕꯗꯨ ꯀꯨꯟ ꯀꯨꯟꯊ꯭ꯔꯥꯒꯨꯝꯕ ꯉꯥꯛꯇ ꯂꯥꯛꯄꯅꯦꯕ ꯃꯣꯏꯒꯤꯗꯤ ꯀ꯭ꯔꯃꯥꯏꯅ ꯑꯗꯨꯃꯨꯛ ꯂꯥꯛꯂꯤꯕ ꯈꯪꯗꯦꯅꯦ
ꯑꯗꯨꯅꯦ ꯐꯖꯕꯒꯤ ꯑꯣꯏꯔꯝꯅꯤꯗꯥ
ꯎꯝ ꯑꯗꯨ ꯑꯁ ꯐꯖꯕꯗꯤ ꯀꯥꯞꯅꯤꯡꯉꯦ ꯐꯖꯕꯗꯤ ꯍꯥꯏꯔꯨꯅꯨ ꯅꯪ ꯍꯨꯖꯤꯛꯀꯤꯗꯣ ꯑꯩ ꯀꯥꯞꯅꯤꯡꯈ꯭ꯔꯕꯅꯦ
ꯀ‌ꯦꯒꯤꯅꯣ
ꯑꯥ ꯀꯩꯅꯣ ꯑꯆꯥꯎ ꯆꯥꯎꯕ ꯏꯁ ꯏꯁ ꯑ ꯀꯩꯅꯣꯗꯒꯤ ꯂꯥꯛꯄ ꯏꯁ꯭ꯀꯨꯜꯗ ꯂꯥꯛꯄꯅꯦꯕ
ꯑ‌ꯣ ꯑꯣ ꯑꯣ
ꯏꯕ ꯊꯣꯛꯇꯦ ꯄꯥꯕ ꯊꯣꯛꯇꯦ
ꯈ꯭ꯔ ꯈ꯭ꯔ ꯋꯥꯕ ꯇꯥꯔꯦ ꯑꯗꯨꯗꯤ
ꯎꯝ ꯑꯗꯨ ꯍꯣꯏ ꯑꯈꯣꯏ ꯊꯥ ꯃꯅꯨꯡ ꯑꯅꯤ ꯃꯅꯨꯡꯗ ꯑꯦꯄ꯭ꯔꯤꯜꯗ ꯍꯧꯅ‌ꯦ
ꯕꯤꯜꯗꯧ ꯍꯧꯅꯦ ꯑꯈꯣꯏꯅ ꯑꯥ
ꯑꯗꯨ ꯑ ꯀꯔꯤ ꯑꯦꯄ꯭ꯔꯤꯜ ꯇ꯭ꯋꯦꯟꯇꯤ ꯋꯥꯟꯒꯨꯝꯗ ꯍꯧꯕꯗꯨ ꯍꯨꯖꯤꯛ ꯖꯨꯟ ꯖꯨꯟ ꯐꯥꯎ ꯀꯩꯅꯣ ꯇꯧꯒꯤꯕꯗꯨ ꯉꯥꯡ ꯉꯥꯡꯗꯕ ꯈꯣꯏꯗꯣ ꯉꯥꯡꯕ ꯍꯧꯔꯦ
ꯎꯝ ꯌꯥꯝ ꯐꯩꯌꯦ ꯃꯣꯏ ꯏꯃꯨꯡꯁꯨ ꯌꯥꯝ ꯅꯨꯡꯉꯥꯏꯔꯝꯅꯤ ꯗꯨꯗꯤ ꯗꯨꯃꯥꯏꯅ ꯉꯥꯡꯕ ꯍꯧꯕꯗꯨ
ꯑꯗꯨꯒ ꯃꯣꯏꯒꯤ ꯃꯦꯟꯗꯨ ꯍꯣꯏ
ꯎꯝ ꯍꯥꯏꯌꯣ ꯍꯥꯏꯌꯣ
ꯎꯝ ꯃꯣꯏꯒꯤ ꯃꯦꯟꯗꯣ ꯑꯩꯅꯦꯕ ꯃꯣꯏꯅ ꯉꯥꯡꯒꯦ ꯗꯧꯕ ꯀ‌ꯦꯅꯣꯗꯣ
ꯑꯥꯎ ꯑꯥꯎ ꯑꯩ ꯐꯥꯞ ꯇꯥꯏ ꯑꯩ ꯐꯥꯞ ꯇꯥꯏꯌꯦ
ꯎꯝ
ꯑꯗꯨ ꯅꯣꯏ ꯑꯣꯖꯥ ꯈꯣꯏꯁꯦ ꯄꯨꯂꯞ ꯀꯌꯥ ꯂꯩꯒꯦ
ꯈꯣꯏ ꯑꯃꯥ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯟ
ꯑꯣ ꯑꯗꯨ ꯅꯪ ꯉꯍꯥꯟꯋꯥꯥꯏꯗꯤ ꯁꯤꯗ ꯌꯥꯎꯗ꯭ꯔꯤ ꯉꯥꯏꯗꯗꯤ ꯀꯗꯥꯏꯗ ꯂꯩꯔꯝꯕ꯭ꯔꯣ
ꯑꯁꯤꯗ ꯑꯩꯅ ꯍꯨꯖꯤꯛ ꯂꯩꯐꯝꯗꯨꯗ
ꯑꯣ ꯑꯗꯨꯗꯤ ꯒꯩ ꯇꯧꯔꯥ ꯂꯩꯔꯝꯕ꯭ꯔꯣ ꯑꯗꯨꯗꯗꯤ ꯅꯪ
ꯑꯩꯁ‌ꯦ ꯀ‌ꯩꯅꯣ ꯇꯧꯕ ꯑꯥ ꯕꯤ ꯑꯦ ꯃ꯭ꯌꯨꯖꯤꯛ ꯑꯃꯨꯛ ꯀ ꯇꯧꯒꯦꯅ
ꯑꯗꯨ ꯃꯥꯏꯟꯗꯤ ꯍꯥꯏꯕ ꯌꯥꯕ꯭ꯔꯣ
ꯍꯣꯏ ꯍꯣꯏ ꯑꯥ ꯀꯩꯅꯣ ꯇꯧꯒꯦꯅ ꯇꯧꯔꯤꯉꯩꯗ ꯑꯩꯒꯤ ꯑꯁ ꯃꯇꯝꯗꯨ ꯈꯔ ꯃꯥꯡꯕ ꯍꯧꯔꯨꯕ ꯅꯤꯄꯥꯟ ꯐꯥꯎ ꯂꯩ ꯍꯥꯏꯅ ꯍꯟꯗꯛꯀꯤꯗꯤ
ꯑꯥ
ꯀꯩꯅꯣ ꯒꯤꯗꯣ
ꯎꯝ ꯎꯝ ꯅꯪꯒꯤ ꯑꯃꯥꯗꯨꯗꯣ
ꯑꯃꯥ ꯑꯣꯏꯔꯁꯨ ꯍꯟꯗꯛꯀꯤ ꯀꯩꯅꯣꯗꯨꯗꯤ ꯗꯨꯝ ꯂꯣꯏꯅ ꯅꯤꯄꯥꯟ ꯂꯩ ꯃꯥꯜꯂꯦꯗ ꯇꯔꯨꯛ ꯅꯠꯇꯕꯤꯗ
ꯑꯣ
ꯒꯤꯟ ꯇꯥꯕ꯭ꯔꯥ ꯇꯥꯗꯦ
ꯇꯥꯏꯌꯦ ꯇꯥꯏꯌꯦ ꯇꯥꯏ
ꯎꯝ ꯑꯗꯨꯒꯤ ꯑꯗꯨ ꯅꯤꯄꯥꯟ ꯅꯤꯄꯥꯟ ꯂꯩꯔꯤꯕꯗꯤ ꯂꯩꯔꯕꯗꯤ ꯑꯩꯗꯤ ꯂꯣꯏꯔꯦꯅ ꯑꯗꯨ ꯃꯇꯨꯡꯗꯗꯤ
ꯑꯍ ꯅꯪꯁꯤꯗ ꯍꯦꯟꯖꯤꯜꯂꯦꯀꯣ
ꯍ
ꯈꯔ ꯈꯔ ꯇꯞꯊꯁꯦ ꯐꯤꯡꯒꯅꯨ ꯌꯥꯝ ꯐꯤꯡꯕꯁꯦ ꯐꯠꯇꯕꯅꯤꯀꯣ
ꯑ ꯅꯠꯇꯦ ꯑꯩꯅ ꯍꯥꯏꯕꯗꯤ ꯑꯈꯣꯏꯒꯤ ꯒꯩꯅꯣꯗꯣ ꯑꯈꯣꯏꯒꯤ ꯑꯩꯅ ꯇꯝꯐꯝꯗꯣ ꯑꯩꯅ ꯇꯝꯐꯝꯗꯨ ꯑꯥ ꯑꯩꯈꯣꯏꯒꯤ ꯑꯣꯖꯥꯁꯤꯡꯗꯨ
ꯎꯝ
ꯑꯩꯈꯣꯏꯒꯤ ꯑꯣꯖꯥꯁꯤꯡꯗꯣ ꯑꯩꯒꯤ ꯆꯍꯤ ꯉꯥꯛꯇꯅꯦ
ꯑꯣ ꯑꯗꯨꯗꯤ ꯑꯣ ꯑꯗꯨꯗꯤ ꯑꯉꯥꯡ ꯑꯉꯥꯡ ꯉꯥꯛꯇꯅꯤꯀꯣ
ꯎꯝ ꯑꯗꯨ ꯃꯣꯏꯗꯨ ꯑꯥ ꯑꯦꯝ ꯍꯧꯕ ꯃꯊꯛ ꯇꯝꯂꯤꯕꯅꯦꯕ ꯑꯗꯨꯝ ꯑꯣꯖꯥ ꯇꯧꯅ ꯇꯧꯅ ꯑꯦꯝꯗꯒꯤ
ꯑꯣ ꯑꯣ ꯑꯣ ꯑꯩ ꯑꯥ ꯑꯩ ꯈꯪꯉꯦ ꯍꯣꯏ ꯍꯣꯏ ꯍꯣꯏ ꯑꯗꯣ ꯑꯅꯝꯕ ꯆꯤꯡꯒꯤ ꯃꯤꯔꯣ ꯑꯗꯨꯒꯤ ꯃꯤꯔꯣ
ꯑꯥ ꯁꯣꯝꯒꯤ ꯃꯤꯅꯤꯗ ꯑꯌꯥꯝꯕ
ꯎꯝ
ꯑꯗꯨ ꯃꯣꯏꯒꯤꯗꯣ ꯑꯥ ꯑꯗꯨꯗ ꯑꯩꯕꯨꯁꯨ ꯑꯃꯨꯛꯀ ꯇꯧꯋꯣꯅ ꯍꯥꯏꯕ
ꯎꯝ
ꯀꯩꯅꯣꯗꯣ
ꯎꯝ
ꯑꯥ ꯑꯦꯝꯗꯣ ꯂꯣꯏꯔꯒ ꯂꯥꯛꯄꯅꯤꯅ ꯑꯗꯨꯗ ꯔꯤꯛ ꯔꯤꯒꯦꯟ ꯑꯦꯛ ꯀꯩꯅꯣ ꯊꯕꯛ ꯍꯥꯡꯉꯦꯅ ꯍꯥꯏꯕ ꯎꯝ ꯑꯗꯨꯕꯨ ꯑꯩꯁꯦ ꯑꯗꯨ ꯇꯧꯔꯗꯤ ꯌꯥꯔꯣꯏ ꯍꯥꯏꯅ ꯋꯥꯈꯜ ꯈꯜꯂꯤꯉꯩꯗ ꯀꯔꯝ ꯍꯥꯏꯅ ꯑꯁꯤ ꯑꯉꯥꯡꯒꯤ ꯆꯠꯈ꯭ꯔꯕ ꯈꯪꯗꯦꯅ ꯀ꯭ꯔꯤ ꯋꯥꯈꯟꯗ ꯑꯃꯨꯛꯀ
ꯑꯗꯨ ꯁꯤꯗꯤ ꯉꯥꯍꯥꯛꯇꯪ ꯂꯩꯔꯒ ꯑꯉꯥꯡꯈꯣꯏꯗꯤ ꯅꯪ ꯌꯦꯡꯉꯔꯣꯏꯗ ꯅꯪ ꯊꯕꯛ ꯂꯩꯔꯗꯤ
ꯎꯝ ꯑꯗꯨ ꯍꯣꯏ ꯑꯩ ꯑꯩꯅ ꯑꯉꯥꯡꯒꯤ ꯆꯠꯅꯤꯡꯕꯅ ꯑꯩꯒꯤ ꯑꯃꯨꯛꯀ ꯀꯩꯅꯣꯒꯤ